ꯍꯜꯂꯣ ꯇꯥꯢꯌꯦ ꯇꯥꯢꯌꯦ
ꯀꯌꯥꯃꯨꯛ ꯇꯥꯕ꯭ꯔꯥ
ꯃꯌꯥꯝ ꯇꯥꯢ
ꯑꯁ ꯅꯪ ꯌꯣꯟ ꯅ ꯌꯣꯟꯕ ꯅꯪ ꯍꯧꯖꯤꯛ ꯂꯥꯏꯕ ꯃꯐꯝꯗꯣ ꯄꯣꯛꯈꯥꯏꯒꯅꯤ ꯀꯣ ꯄꯣꯛꯈꯥꯢꯒꯦ ꯇꯧꯕꯔꯥ
ꯄꯣꯛꯈꯥꯏꯒꯦ ꯇꯧꯋꯦ ꯈꯔ ꯈꯔ ꯁꯦꯒꯥꯏꯕ ꯍꯧꯔꯦ
ꯑꯣ ꯈꯔ ꯃꯦꯟꯁꯤꯠꯂꯣ ꯅꯪ ꯀꯩꯅꯣꯗꯨꯅ ꯅꯪꯒꯤ ꯅꯥꯛꯇꯨꯗ ꯈꯔ ꯈꯔ ꯃꯦꯟꯁꯤꯜꯂꯣ
ꯅꯞ ꯅꯞ ꯂꯩꯇꯦ ꯉꯁꯥꯏ ꯃꯦꯟꯕ ꯌꯥꯕ ꯃꯐꯝꯗ ꯂꯣꯏ ꯃꯦꯟꯊꯣꯛꯈ꯭ꯔꯦ
ꯅꯪ ꯅꯞ ꯂꯩꯇꯦ ꯍꯥꯏꯕ ꯑꯁ ꯑꯗꯨꯗꯤ ꯃꯣꯔꯣꯛ ꯑꯁꯥꯕ ꯆꯥꯎ ꯍꯧꯖꯤꯛ ꯐꯅꯤ ꯍꯥꯏ
ꯍꯥꯥ
ꯃꯣꯔꯣꯛ ꯑꯁꯥꯕ ꯆꯥꯎ ꯅꯥꯞ ꯊꯣꯡꯅꯤꯡꯉꯥꯏ ꯑꯗꯨꯗꯤ
ꯃꯣꯔꯣꯛ ꯑꯁꯥꯕꯔꯣ
ꯎꯝ
ꯃꯣꯔꯣꯛ ꯑꯁꯥꯕꯁꯨ ꯂꯩꯇ꯭ꯔꯦꯅꯦ ꯅꯨꯡꯁꯥꯅ ꯂꯣꯏ ꯂꯧꯒꯔꯦ ꯅꯨꯡꯁꯥ ꯑꯌꯥꯛꯄꯁꯤꯅ ꯂꯣꯏ ꯉꯧꯈ꯭ꯔꯦ
ꯅꯪ ꯀꯥꯏ ꯊꯝꯕꯒꯤ ꯑꯗꯨꯗꯤ ꯐꯖꯅ ꯊꯝꯅꯕꯒꯤ ꯑꯣꯏꯔꯝꯒꯅꯤ ꯑꯗꯨꯗꯤ ꯀꯥꯏꯥ ꯆꯥꯕ ꯀꯨꯏꯔꯦꯗ
ꯑꯦꯁ ꯎ ꯑꯂꯥ ꯂꯥꯎꯗꯔꯥꯉꯩꯗ ꯆꯔꯕꯣ ꯀꯩꯅꯣ ꯌꯦꯟ ꯐꯥꯎ ꯈꯣꯡꯗꯔꯤ ꯀꯥꯟꯗ ꯆꯥꯔꯕꯣ
ꯌꯦꯡ ꯉꯁꯤꯒꯤꯗꯤ ꯄꯨꯡ ꯑꯌꯨꯛꯀꯤ ꯄꯨꯡ ꯑꯍꯨꯝꯗ ꯆꯥꯏꯌꯦ ꯆꯥꯛꯇꯣ ꯑꯩꯗꯤ ꯑꯩꯗꯤ ꯅꯣꯡꯃꯗ ꯆꯥꯛ ꯆꯥꯕꯁꯦ ꯃꯉꯥ ꯑꯣꯏꯔꯝ ꯃꯥ ꯃꯉꯥꯔꯛ ꯑꯣꯏꯔꯝꯗꯧ ꯃꯥꯜꯂꯦ ꯅꯨꯡꯊ ꯄꯨꯡ ꯑꯣꯨꯝꯗ ꯍꯧꯖꯤꯛ ꯍꯧꯒꯠꯂ ꯑꯁ ꯍꯥꯡꯕ ꯂꯥꯏꯔꯤ ꯃꯤ ꯇꯔꯥꯅ ꯊꯥꯡꯉꯤꯅꯤꯅꯦ ꯑꯩꯕꯨ
ꯎꯝ ꯋꯥꯟ ꯊꯥꯎꯖꯟ ꯂꯤꯇꯔꯒꯤ ꯁꯤꯟꯇꯦꯛꯁꯇꯣ ꯃꯥꯜꯂꯝꯃꯅꯤ ꯅꯣꯡꯃꯗ ꯆꯥꯛ ꯃꯉꯥꯔꯛ ꯅꯣꯡꯃꯗ ꯆꯥꯛ ꯃꯉꯥꯔꯛ ꯆꯥꯔꯗꯤ ꯆꯦꯡ ꯇꯥꯡꯉꯤꯁꯦ ꯅꯪꯅꯅꯤꯅꯦ
ꯆꯦꯡ ꯑꯁ ꯑꯩ ꯈꯥꯛꯅꯗꯤ ꯅꯠꯇꯦꯍꯦ ꯑꯩꯗꯤ ꯆꯥꯔꯁꯨꯨ ꯆꯦꯡ ꯆꯥꯗꯦ
ꯆꯦꯡ ꯌꯥꯝ ꯇꯥꯡꯉꯤꯁꯤꯗꯤ ꯅꯣꯏꯅ ꯆꯥꯛ ꯃꯉꯥꯔꯛ ꯆꯥꯕꯒꯤ ꯑꯣꯏꯔꯝꯃꯤꯅꯦ
ꯑꯩꯗꯤ ꯀꯩꯅꯣꯗ ꯑꯣꯏꯅ ꯆꯥꯏ ꯂꯩꯕꯥꯛꯀꯨꯝꯕ ꯂꯩꯀꯤꯒꯨꯝꯕ ꯂꯩꯕꯥꯛꯀꯨꯝꯕ ꯃꯅꯥ ꯃꯁꯤꯡꯒꯨꯝꯕ ꯑꯩ ꯆꯥꯛ ꯆꯥꯗꯦ ꯑꯌꯨꯛꯇ ꯍꯦꯛ ꯍꯧꯒꯠꯂꯒ ꯂꯩꯕꯥꯛꯗꯨ ꯈꯔ ꯆꯥꯔꯅꯤ ꯈꯔ ꯂꯩꯔꯒ ꯑꯃꯨꯛ ꯆꯥꯔꯅꯤ ꯈꯨꯍꯥꯎꯁꯤꯗꯤ
ꯇꯤꯟꯊ꯭ꯔꯣꯛ ꯎꯝ ꯇꯤꯟꯊ꯭ꯔꯨꯀ ꯃꯔꯨꯨꯞ ꯇꯤꯟꯊ꯭ꯔꯨꯛꯀ ꯃꯔꯨꯞ ꯑꯣꯏꯕ꯭ꯔꯣ
ꯎꯝ ꯇꯤꯟꯊ꯭ꯔꯗꯤ ꯇꯤꯟꯊ꯭ꯔꯥꯗꯤ ꯑꯁ ꯑꯩꯒꯤ ꯌꯦꯛꯅꯕꯅꯦ ꯊ ꯆꯤꯟꯊ꯭ꯔꯣ ꯃꯁꯛ ꯎ ꯀꯥꯟꯗ ꯑꯣꯠꯊꯣꯔꯛꯀꯦ ꯇꯧꯕꯅꯦ ꯑꯩꯗꯤ ꯆꯤꯟꯊ꯭ꯔꯣꯗꯤ ꯑꯩꯒꯤ ꯌꯦꯛꯅꯕꯅꯦ ꯃꯃꯤꯡ ꯐꯥꯎ ꯄꯥꯜꯂꯨꯅꯨ ꯑꯁ
ꯋꯥꯔꯤꯗꯤ
ꯇꯟꯕꯁꯤꯗꯤ ꯋꯥꯔꯤꯗꯤ ꯋꯥꯔꯤꯗꯤ ꯀꯩꯗꯧꯋꯦ ꯍꯥꯏꯕ
ꯃꯌꯥꯝ ꯐꯥꯔꯒ ꯄꯤꯔꯛꯀꯦ
ꯃꯌꯥꯝ ꯐꯥꯔꯒ ꯄꯤꯔꯛꯀꯦ ꯍꯥꯏꯕ ꯅꯪꯁꯦ ꯑꯩꯗ ꯑꯩꯗ ꯂꯩꯇꯥꯔꯅꯤ ꯅꯪ ꯐꯤꯂꯝ ꯀꯨꯝꯕ ꯌꯥꯗꯧ ꯃꯥꯜꯂꯦ ꯅꯨꯄꯤꯒꯤ ꯔꯣꯜꯗ
ꯅꯣꯛꯀꯅꯣ ꯄꯥ꯭ꯔꯂ ꯑꯣ ꯅꯣꯛꯀꯒꯤ ꯐꯥꯏ
ꯀꯅꯥꯅ ꯄꯨꯊꯣꯛꯄꯅꯣ ꯑꯗꯨꯅ ꯀꯅꯥꯅ ꯄꯨꯊꯣꯛꯄꯅꯣ ꯄꯤꯔꯣ ꯂꯣꯏꯔꯒꯗꯧꯔꯒꯦꯗꯣ
ꯂꯄꯥ ꯇꯔꯥ ꯇꯔꯥꯅꯦ ꯉꯒꯤ
ꯑꯝ ꯍꯣꯏꯅꯦ ꯄꯤꯔ ꯂꯣꯏꯔꯦ ꯀꯩꯗꯧꯔꯒꯦ ꯂꯨꯄꯥ ꯇꯔꯥꯕꯨ ꯄꯩꯁꯥꯔꯣ
ꯄꯩꯁꯥ ꯅꯠꯇ꯭ꯔꯦ ꯆꯦ ꯆꯦꯗꯤ ꯅꯠꯇꯦꯍꯦ ꯄꯩꯁꯥꯅꯦ
ꯄꯩꯁꯥ ꯆꯦꯅꯦ ꯆꯦꯅꯥꯅꯦ ꯀꯩꯁꯨ ꯀꯩꯁꯨ ꯅꯠꯇꯕ ꯄꯣꯠꯅꯦ ꯑꯩ ꯃꯉꯔ ꯅꯨ ꯄꯤꯒꯦ ꯀꯣ
ꯎꯝ ꯍꯣꯔꯦꯟ ꯕꯣꯔꯥ ꯑꯃꯕꯨ ꯊꯥꯔꯛꯑꯣꯀꯣ
ꯎꯝ ꯊꯔꯛꯀꯦ
ꯕꯣꯔꯥ ꯑꯃ ꯕꯣꯔꯥ ꯍꯣꯏ ꯀꯩꯅꯣ ꯎꯝ ꯅꯪ ꯍꯧꯖꯤꯛ ꯂꯩꯕ ꯃꯈꯥꯒꯤ ꯃꯊꯛꯀꯤꯗꯣ
ꯍꯥꯎ
ꯑꯗꯨꯗ ꯅꯍꯥꯟ ꯆꯠꯈ꯭ꯔꯕ꯭ꯔꯥ
ꯀꯅꯥꯅꯣ
ꯎ
ꯀꯔꯤꯅꯣ
ꯃꯈꯥꯒꯤ ꯃꯊꯛꯀꯤꯗꯨ ꯂꯩꯕ ꯌꯨꯝꯗꯣ ꯍꯥꯏꯕ
ꯃꯈꯛꯀꯤ ꯃꯊꯥꯒꯤ ꯃꯊꯛ ꯃꯈꯛꯀꯤ ꯃꯊꯛꯀꯤ ꯃꯈꯥꯒꯤꯕ ꯀꯔꯤ ꯑꯩ ꯀꯣꯡꯉꯥꯎꯋꯦ
ꯑꯁ ꯅꯪ ꯀꯣꯡ ꯉꯥꯎꯔꯤꯗ ꯅꯣꯡꯃꯗ ꯅꯪ ꯅꯨꯡꯇꯤꯒꯤ ꯆꯥꯕꯒꯤ ꯍꯤꯗꯥꯛꯇꯣ ꯆꯥꯗꯕ ꯑꯣꯏꯔ ꯃꯥꯜꯂꯦ
ꯍꯤꯗꯥꯛ ꯂꯣꯏꯊꯣꯛꯈ꯭ꯔꯦ ꯂꯣꯏꯊꯣꯛꯈ꯭ꯔꯦ ꯍꯤꯗꯥꯛ ꯎꯝ ꯀꯥꯎꯗꯦ ꯂꯣꯏꯊꯣꯛ ꯎꯝ
ꯑꯣ ꯑꯗꯨꯗꯤ ꯑꯗꯨ ꯍꯤꯗꯥꯛꯇ ꯆꯥꯔꯨꯅꯨ ꯍꯣꯔꯦꯟ ꯅꯪ ꯎꯝ ꯍꯧꯗꯣꯡ ꯆꯥꯅꯕ ꯃꯆꯤꯟꯖꯥꯛꯗꯣ ꯑꯗꯨꯝ ꯊꯥꯔꯛꯑꯒꯦ ꯇ ꯑꯣꯏꯅ ꯆꯥꯔ ꯅꯣꯡꯃꯗ ꯃꯇꯨꯝ ꯑꯅꯤ ꯃꯇꯨꯝ ꯑꯅꯤꯒꯨꯝ ꯑꯅꯤ ꯑꯅꯤ ꯆꯥꯥꯁꯜꯂꯣ
ꯎꯝ ꯊꯥꯔꯛꯑꯣ ꯊꯥꯔꯛꯑꯣ ꯊꯥꯔꯛꯑꯣ ꯆꯥꯒꯦꯀꯣ ꯅꯪ ꯄꯦꯜꯂꯣ
ꯎꯝ ꯎꯝ ꯎꯝ ꯄꯦꯟꯉꯦ ꯅꯪ ꯐꯖꯅ ꯆꯥꯔ ꯐꯖꯅ ꯆꯥꯔꯨꯔ ꯑꯗꯨꯗꯤ ꯌꯥꯝ ꯍꯥꯎꯕꯅꯦ ꯑꯁ ꯑꯩꯁꯨ ꯆꯥꯅꯤꯡꯉꯒ ꯂꯩꯏꯕꯅꯦ ꯑꯁ ꯁꯨꯝ ꯀꯩꯅꯣ ꯍꯥꯏꯁꯤꯔꯥ ꯑꯗꯨꯝ ꯇꯧꯔꯒ ꯂꯩꯕꯅꯦ ꯆꯠꯇꯦ ꯂꯦꯞ ꯑꯃꯨꯛ ꯐꯝ ꯑꯃꯨꯛ ꯑꯣꯀ ꯇꯔꯥ ꯑꯃꯨꯛ ꯑꯃꯨꯛꯊ ꯑꯗꯨꯃꯥꯏꯅ ꯇꯧꯔꯒ ꯂꯩꯕꯅꯦ ꯃꯔꯛ ꯃꯔꯛꯇ ꯃꯔꯛ ꯃꯔꯛ ꯄꯥꯅꯤꯁꯃꯦꯟ ꯍꯥꯏꯇꯥꯔꯦ ꯑꯩꯗꯣ ꯑꯁ ꯃꯔꯛ ꯃꯔꯛꯇꯗꯤ ꯑꯣꯏꯗꯦ
ꯑꯗ ꯀꯩ ꯌꯦꯟꯁꯥꯡ ꯆꯥꯔꯒꯦ
ꯉꯁꯤ ꯍꯋꯥꯏ ꯇꯥꯏꯗ ꯅꯪꯗꯤ
ꯀꯩ ꯅꯣꯏ ꯌꯨꯝꯗ ꯂꯩꯕ ꯃꯤꯅ ꯀꯔꯤ ꯍꯋꯥꯏ ꯆꯥꯏꯔꯤꯅꯣ ꯑꯩꯁꯨ ꯍꯋꯥꯏꯅꯤꯡ ꯁꯤꯡꯖꯨ ꯑꯃꯒ
ꯍꯥꯏ ꯈꯍꯥꯎ ꯁꯤꯗꯤꯕ ꯂꯣꯏꯔꯦꯍꯦ
ꯅꯣꯏꯔꯃꯅꯤꯅꯦ ꯍꯥꯎꯔꯃꯅꯤ
ꯅꯪ ꯍꯋꯥꯏ ꯆꯥꯕ ꯑꯩꯈꯣꯏꯅ ꯊꯣꯡꯕ ꯆꯥꯕ ꯐꯪꯉꯗꯤꯕ
ꯎꯝ ꯊꯣꯡꯕꯁꯨ ꯍꯩꯔꯝꯃꯣꯏ
ꯑꯩꯁ ꯃꯤ ꯃꯁꯇꯔꯅꯤ ꯀꯩꯅꯣ ꯁꯤ
ꯆꯥꯕꯒꯤ ꯃꯁꯇꯥꯔ ꯊꯣꯡꯕꯒꯤ ꯃꯁꯇꯥꯔꯗꯤ ꯑꯣꯏꯔꯝꯃꯔꯣꯏ
ꯑꯣ ꯃꯒꯤ ꯃꯥꯁꯇꯔ ꯀꯥꯏꯩꯅꯣꯅꯦ ꯑ ꯐꯥꯏꯚ ꯏꯁꯇꯥꯔ ꯍꯣꯇꯦꯜꯒꯤ ꯃꯤ ꯀꯧꯔꯛꯄꯅꯦ ꯑꯩꯅ ꯆꯠꯇꯕꯩ ꯋꯥꯅꯤ ꯁꯦꯐ ꯑꯣꯏꯅꯤꯡꯉꯥꯏ ꯊꯦꯡꯕꯅꯦ ꯑꯩꯅ ꯆꯠꯇꯕ ꯍꯩ ꯋꯥꯅꯤ ꯆꯠꯂꯝꯃꯗꯤꯅꯤ ꯅꯣꯏꯕꯨ ꯊꯦꯡꯅꯕ ꯐꯪꯒꯅꯤ ꯅꯣꯏ ꯅꯍꯥꯟ ꯅꯍꯪ ꯑꯣꯏꯅꯦ
ꯀꯗꯥꯏꯗ
ꯐꯗꯤꯒꯣꯝ ꯂꯩꯔꯒ ꯂꯩꯔꯝꯃꯤꯅꯦ ꯅꯪ ꯀꯔꯤ ꯆꯥꯅꯤꯡꯉꯥꯏꯗꯗ ꯐꯗꯤꯒꯣꯝ ꯂꯩꯔꯤꯗꯣ
ꯐꯗꯤꯒꯣꯝꯗꯤ ꯁꯥ ꯉꯥ ꯀꯣꯛ ꯁꯟ
ꯑꯣ ꯅꯪ ꯁꯥ ꯅꯪ ꯉꯥ ꯆꯥꯕ꯭ꯔꯥ
ꯉꯥ ꯕꯣꯠ ꯆꯥꯗ꯭ꯔꯒꯗꯤ
ꯑꯗꯨ ꯑꯣꯛꯇꯦ
ꯍꯣꯏ ꯏꯟꯆꯥꯥꯛ ꯑꯩ ꯆꯥꯗꯕ ꯂꯩꯇꯦ ꯐꯤꯗ꯭ꯔꯨꯝ ꯐꯥꯎ ꯉꯧꯔꯒ ꯇꯥꯎꯔꯗꯤ ꯆꯥꯕꯅꯦ
ꯊꯤꯔꯣꯝꯐꯥ
ꯆꯥꯗꯕ ꯂꯩꯇꯦ ꯑꯩ
ꯑꯗꯨ ꯑꯣꯏꯔꯗꯤ ꯅꯪ ꯑꯣꯛ ꯑꯩꯈꯣꯏ ꯑꯣ ꯑꯩꯈꯣꯏꯗ ꯑꯣꯛ ꯑꯃ ꯂꯩꯌꯦꯕ
ꯎꯝ
ꯀꯤꯂꯣ ꯑꯃ ꯂꯦꯟꯊꯥꯑꯒ ꯅꯪꯉꯣꯟꯗ ꯄꯤꯔꯛꯑꯀꯦ
ꯄꯤꯔꯣꯑꯣ ꯄꯤꯔꯛꯑꯣ ꯑꯔꯦꯝꯕꯗꯨꯗꯤ ꯀꯃꯥꯏꯅ ꯇꯧꯗꯕ
ꯑꯔꯦꯝꯕꯗꯤ ꯅꯣꯡꯃ ꯅꯣꯡꯃꯒꯤ ꯑꯗꯨꯝ ꯆꯥꯔꯅꯤ ꯂꯦꯟꯊꯔꯒ ꯈꯣꯏꯗꯤ ꯑꯗꯨꯝ ꯊꯔꯒ ꯆꯥꯏ ꯑꯗꯨꯝ ꯍꯤꯡꯒꯅꯤꯗ ꯑꯩꯈꯣꯏ ꯑꯣꯛꯇꯤ
ꯎꯝ ꯃꯇꯥ ꯑꯃꯅꯤꯅꯦ ꯀꯤꯕꯨ ꯀꯖ ꯑꯩꯅ ꯃꯁꯤ
ꯑꯩꯈꯣꯏꯗꯤ ꯈꯤꯇꯪ ꯈꯤꯇꯪ ꯂꯦꯟꯊꯥꯔꯒꯀꯣ ꯑꯁ ꯉꯔꯥꯡꯗ ꯃꯃꯥꯏ ꯆꯥꯊꯣꯛꯈ꯭ꯔꯦ ꯉꯁꯤꯅ
ꯃꯀꯣꯡ
ꯃꯈꯣꯡꯒꯤ ꯃꯊꯛꯀꯤꯗꯣ ꯍꯥꯎꯕꯗꯣ ꯉꯁꯤ ꯆꯥꯔꯅꯤ ꯑꯁ ꯑꯗ ꯅꯪ ꯈꯔ ꯇꯥꯅꯤꯡꯉꯛꯄ꯭ꯔꯥ ꯅꯪꯁꯨ
ꯆꯥꯅꯤꯡꯂꯛꯇꯦ ꯃꯤꯅ ꯍꯥꯏꯅꯕꯗꯣ ꯃꯥꯜꯂꯛꯇꯧꯔꯦꯀꯣ
ꯀꯔꯤ ꯃꯤꯅ ꯀꯔꯤ ꯍꯥꯏꯕ
ꯑꯁ ꯀꯩꯅꯣ ꯃꯤꯅ ꯍꯥꯏꯅꯕ ꯃꯌꯥꯝ ꯂꯩꯗꯨꯗꯤ ꯅꯪ ꯋꯥꯔꯤ
ꯎꯝ ꯀꯔꯤ ꯑꯦ ꯐꯣꯔ ꯑꯦꯄꯜꯂꯣ ꯑꯦ ꯐꯣꯔ ꯑꯦꯄꯜꯗꯤ ꯇꯥꯏꯌꯦ ꯃꯤꯅ ꯍꯥꯏꯕ ꯋꯥꯔꯤꯗꯤ ꯑꯦ ꯐꯣꯔ ꯑꯦꯄꯥꯜ ꯕꯤ ꯐꯣꯔ ꯕꯤꯄꯜ ꯑꯗꯨ ꯇꯥꯏꯌꯦ ꯇꯩꯏ ꯇꯥꯡ ꯐꯨꯔꯨ
ꯑꯣ ꯑꯗꯨ ꯃꯥꯜꯂꯛꯇꯧꯔꯦꯕ ꯑꯗꯨ ꯃꯥꯂꯛꯇꯧꯔꯦ ꯆꯦꯛꯁꯤꯜꯂꯣ
ꯀꯌꯥꯃꯨꯛ ꯆꯦꯛꯁꯤꯟꯗꯣꯏꯅꯣ ꯆꯦꯛꯁꯤꯟꯕ ꯍꯥꯏꯕꯁꯦ ꯌꯥꯝ ꯆꯦꯛꯁꯤꯟꯅꯅꯤ ꯑꯁ ꯆꯦꯛꯁꯤꯟꯃꯜꯂꯗꯤ ꯃꯄꯥꯟ ꯊꯣꯛꯄ ꯐꯪꯉꯔꯣ ꯑꯁ ꯑꯗꯨꯗꯤ ꯎꯔꯨꯝꯗꯪ ꯈꯛꯇꯪ ꯂꯩꯔꯤꯅꯤꯀꯣ ꯑꯗꯨꯗꯤꯀꯣ ꯌꯨꯝ ꯃꯅꯨꯡꯗ ꯈꯛꯇꯪ
ꯎꯝ ꯂꯩꯌꯣ ꯂꯩꯌꯣ
ꯑꯗꯨꯗꯤ ꯂꯁꯨ ꯎꯕ ꯐꯪ꯭ꯔꯦꯄꯟ ꯀꯝꯄꯦꯁꯟꯁꯤ ꯁꯦꯅꯤꯡꯗꯦꯗ ꯊꯤ ꯍꯥꯏꯔꯨꯔꯅꯤ ꯀꯝꯄꯦꯁꯟ ꯁꯦꯝꯃꯒ
ꯊꯤꯕꯒꯤ ꯁꯦꯝꯗꯧꯔꯤꯅꯤ ꯀꯩꯅꯣ ꯐꯖꯔꯗꯤ ꯀꯩꯗꯧꯕꯩ ꯁꯦꯝꯕ ꯃꯊꯧ ꯇꯥꯔꯤꯅꯦ
ꯑꯁ ꯐꯖꯒꯔꯕ ꯃꯤꯁꯤꯅ ꯍꯦꯟꯅ ꯐꯖꯅꯤꯡꯉꯥꯏ ꯁꯦꯝꯒꯗꯕꯅꯤꯅꯦ ꯑꯩꯈꯣꯏꯗꯤ ꯊꯤꯕꯅꯤꯅ ꯑꯗꯨꯃ ꯊꯤꯕꯤ ꯑꯣꯡꯕ ꯊꯤꯕ ꯑꯣꯡꯈ꯭ꯔꯥ ꯀꯗꯪ ꯑꯃꯨꯛ ꯊꯤ ꯄꯧꯈꯤ ꯑꯃ ꯑꯣꯡꯈꯔꯅꯤꯗ
ꯊꯤꯕ ꯃꯤꯅ ꯐꯖꯅꯕ ꯁꯦꯝꯕꯅꯤꯅꯦ ꯐꯖꯕ ꯃꯤꯗꯤ ꯁꯦꯝꯗ꯭ꯔꯁꯨ ꯌꯥꯔꯦꯅꯦ ꯑꯊꯤꯕ ꯑꯩꯈꯣꯏꯒꯤꯅꯤꯅꯦ ꯐꯖꯅꯕ ꯁꯦꯝꯗꯣꯛꯄ ꯂꯩꯔꯤꯁꯦ
ꯑꯩꯗꯤ ꯁꯦꯝꯒꯦ ꯍꯥꯏꯔꯗꯤ ꯑꯊꯤ ꯑ ꯐꯖꯕ ꯃꯣꯛ ꯃꯀꯣꯛ ꯇꯣꯛ ꯊꯂꯛꯒꯦ ꯑꯣ ꯅꯥꯒꯤ
ꯌꯥꯏꯗꯨꯁꯨ ꯃꯤꯅꯕꯨ ꯌꯥꯔꯛꯀꯗ꯭ꯔꯣ
ꯍꯥ
ꯃꯤꯅꯕꯨ ꯌꯥꯔꯛꯀꯗ꯭ꯔꯣ ꯃꯤꯒꯤ ꯐꯖꯕꯗꯣ ꯅꯪ ꯂꯧꯒꯦ ꯍꯥꯏꯕꯗ ꯌꯥꯔꯛꯀꯗ꯭ꯔꯕ
ꯎꯍꯨꯝ ꯎꯍꯨꯝ ꯅꯪ ꯕꯣꯜꯒ ꯌꯦꯡꯗ꯭ꯔꯣ ꯍꯥꯥ
ꯕꯣꯜꯒ ꯌꯦꯡ ꯃꯇꯝ ꯅꯩꯇꯦꯗ ꯑꯩꯈꯣꯏ
ꯏꯁ ꯀꯩꯗꯧꯕꯒꯤ ꯑꯁ ꯕꯣꯜ ꯕꯣꯜ ꯌꯦꯡꯒꯗꯕꯅꯤꯅꯦ ꯀꯔꯤꯅꯣꯅꯦ
ꯕꯣꯕꯨ ꯀꯩ ꯀꯥꯟꯅ ꯊꯕꯛ ꯂꯩꯇꯕ ꯃꯤꯅ ꯌꯦꯡꯗꯧꯕ ꯄꯣꯠꯅꯤ
ꯏꯁꯁ ꯑꯩ ꯑꯩ ꯕꯣꯜ ꯁꯥꯟꯅꯔꯤꯗꯨ ꯅꯪ ꯎꯗꯔꯤ ꯑꯁ ꯑꯩꯅꯤ ꯅꯦ ꯉꯔꯥꯡ ꯒꯣꯜ ꯆꯟꯈꯤꯕꯗꯣ
ꯑꯁ
ꯑꯩꯒꯤ ꯄ꯭ꯂꯦ ꯑꯝꯇ ꯌꯦꯡꯗ꯭ꯔꯦꯅꯦ ꯅꯪꯁꯦ ꯅꯪ ꯑꯩꯒꯤ ꯄ꯭ꯂꯦꯁꯦ ꯑꯝꯇ ꯌꯦꯡꯗ꯭ꯔꯦꯅꯦ
ꯅꯪ ꯁꯥꯟꯅꯅꯤ ꯅꯪ ꯁꯥꯟꯅꯅꯤ ꯈꯪꯕꯒꯤ ꯌꯦꯡꯗ꯭ꯔꯕ ꯑꯩꯗꯣ ꯃꯌꯥꯝꯅ ꯑꯣꯏꯔꯣꯏ ꯑꯣꯏꯔꯣꯏꯅ ꯍꯥꯏꯕ ꯑꯗꯨꯒꯤ ꯑꯩ ꯌꯦꯡꯗ꯭ꯔꯕꯅꯦ
ꯑꯩ ꯅꯤꯅꯦ ꯃꯀꯣꯛ ꯊꯨꯡꯕ ꯂꯩ ꯃꯀꯣꯛ ꯊꯨꯡꯕꯗ ꯂꯩꯔꯤꯁꯤꯡ ꯉꯔꯥꯡ ꯁꯅꯥꯕꯗ ꯒꯣꯜ ꯑꯃ ꯆꯟꯈꯤꯕꯗꯣ ꯑꯩꯅꯅꯦꯅꯦ ꯑꯁ ꯅꯪ ꯃꯊꯪꯗꯤ ꯑꯩ ꯄ꯭ꯂꯦ ꯑꯗꯨ ꯗꯦꯠ ꯊꯥꯔꯇꯤ ꯇꯨꯗ ꯂꯩꯌꯦꯀꯣ ꯌꯦꯡꯉꯣꯀꯣ
ꯎꯍꯨꯝ ꯗꯦꯠ ꯊꯥꯔꯇꯤ ꯇꯨꯗ ꯐꯩ ꯐꯩ
ꯗꯦꯠ ꯊ꯭ꯔꯥ ꯗꯦꯠ ꯊꯥꯔꯇꯤ ꯇꯨꯗ ꯂꯩꯑꯦ ꯑꯗꯨꯒ ꯗꯦꯠ ꯀꯩꯅꯣꯗꯁꯨ ꯂꯩꯑꯦ ꯐꯣꯔꯇꯤ ꯐꯥꯏꯚꯇꯁꯨ ꯂꯩꯑꯦ
ꯑꯣ ꯎꯝ ꯌꯦꯡꯒꯦ ꯌꯦꯡꯒꯦ ꯌꯦꯡꯒꯦ ꯑꯩꯕꯨ ꯗꯦꯠ ꯊ꯭ꯔꯥꯇꯤ ꯇꯨ ꯉꯥꯏꯕꯗ ꯁꯤꯈꯤꯔꯣꯏꯗ꯭ꯔꯕ
ꯑꯦ ꯁꯤꯈꯤꯔꯣ ꯁꯤꯈꯤꯔꯣꯏ ꯊꯥꯔꯇꯤ ꯋꯥꯟ ꯃꯇꯨꯡꯗ ꯊꯥꯔꯇꯤ ꯇꯨ ꯂꯩꯔꯛꯏꯁꯤꯗꯤ ꯀꯥꯏꯗꯒꯤ ꯊꯥꯔꯇꯤ ꯇꯨꯒꯤ ꯃꯌꯥꯝ ꯃꯅꯥꯎ ꯃꯅꯥꯎ ꯅꯨꯄꯥꯅꯦ ꯊꯥꯔꯇꯤ ꯋꯥꯟꯗꯤ ꯂꯩꯒꯅꯤ ꯇꯥꯏꯃꯤꯡ ꯇꯥꯏꯃꯤꯡꯁꯨ ꯍꯥꯏꯕꯤꯌꯔꯥ
ꯇꯥꯏꯃꯤꯡꯂꯣ ꯍꯥꯏꯕꯤꯌꯨꯅꯦ
ꯄꯨꯡ ꯄꯨꯡꯗꯣ ꯀꯨꯟꯊ꯭ꯔꯥ ꯃꯔꯤꯒ ꯃꯤꯅꯠ ꯌꯥꯡꯈꯩ ꯃꯉꯥ ꯀꯠꯄ ꯀꯥꯟꯗ ꯍꯧꯔꯅꯤ
ꯌꯦꯡꯉꯒꯦ ꯌꯦꯡꯉꯒꯦ ꯐꯖꯅꯕꯨ ꯌꯦꯡꯊꯔꯒꯦꯀꯣ ꯑꯩꯀꯣ
ꯎꯝ ꯀꯥꯏꯌꯦ
ꯅꯨꯡꯉꯥꯏꯗꯧꯔꯤ ꯑꯗꯨ ꯅꯨꯃꯤꯠꯀꯤ ꯕꯣꯜꯗꯨꯗꯤ ꯇꯥꯕ꯭ꯔꯣ ꯅꯪꯒꯤ ꯅꯦꯠꯋꯥꯛꯁꯦ ꯅꯨꯡꯉꯥꯏꯗꯕ꯭ꯔꯥ ꯀꯩꯅꯣ ꯑꯣ ꯇꯥꯕ꯭ꯔꯣ ꯇꯥꯔꯤꯕ꯭ꯔꯣ ꯅꯪꯒꯤ ꯅꯦꯠꯋꯥꯛꯁꯦ ꯅꯨꯡꯉꯥꯏꯗꯕ ꯃꯥꯜꯂꯦ
ꯀꯔꯤ
ꯅꯪꯒꯤꯅꯦ ꯑꯩꯒꯤ ꯅꯠꯇꯦ
ꯆꯥꯛ ꯂꯥꯡꯈꯠꯂꯛꯑꯦ ꯍꯥꯏꯕ
ꯀꯔꯤꯒꯤ ꯅꯪꯗꯤ ꯂꯦꯞꯇꯅ ꯑꯗꯨꯝ ꯉꯥꯡ ꯂꯩꯔꯒ
ꯅꯪ ꯅꯣꯡ ꯅꯤꯅꯤꯒꯤ ꯆꯥꯛ ꯆꯥꯔꯨ ꯆꯥꯛ ꯆꯥꯗꯕꯒꯤꯔꯣ ꯆꯥꯛ ꯂꯥꯝꯈꯠꯂꯤꯁꯦ ꯗꯤ ꯅꯨꯃꯤꯠ ꯀꯌꯥꯃꯨꯛꯀꯤ ꯆꯥꯛ ꯆꯥꯗꯕ꯭ꯔꯥ ꯅꯪ
ꯑꯩꯔꯣ ꯑꯩꯗꯤ ꯊꯥ ꯑꯃꯝꯃꯝ ꯆꯥꯗꯦ
ꯊꯥ ꯑꯃ ꯐꯨꯛ ꯐꯥꯔꯦ ꯍꯥꯏꯕ
ꯎꯝ ꯊꯥ ꯑꯃ ꯊꯥ ꯑꯃꯒꯤꯅꯦ ꯊꯥ ꯑꯅꯤ ꯑꯍꯨꯝꯒꯤ ꯊꯥ ꯑꯃꯗ ꯄꯨꯂꯞ ꯆꯥꯁꯤꯟꯕ